ꯑꯣ ꯂꯣ ꯇꯥꯔꯦ ꯇꯥꯔꯦ
ꯌꯥꯝ ꯁꯦꯡꯉꯦꯀꯣ
ꯌꯥꯝ ꯁꯦꯡꯏꯗ ꯅꯪ ꯃꯣꯏꯒ ꯊꯣꯛꯑꯖꯨ ꯂꯣꯏ ꯇꯥꯔꯅꯤ ꯌꯨꯝꯃꯤꯅ ꯊꯣꯂꯁꯨ ꯇꯔꯥꯅꯤ
ꯑꯗꯨꯅꯦꯕ
ꯊꯧꯂꯒꯅꯨꯀꯣ ꯢꯀꯥꯏꯒꯅꯤ ꯅꯪ
ꯅꯪ ꯑꯩꯉꯣꯟꯗ ꯍꯥꯏꯔꯒ ꯅꯪ ꯑꯣꯏꯅ ꯊꯣꯛꯛꯂꯝꯒꯅꯤ ꯅꯁꯛꯇꯣ ꯏꯐ ꯐꯖꯔꯒ
ꯆꯠꯂꯨꯍꯦ ꯊꯣꯛꯇꯦꯍꯦ ꯑꯩ ꯃꯣꯏ ꯊꯣꯛꯄ ꯃꯤ ꯅꯠꯇꯦꯍꯦ
ꯑꯣ ꯑꯁꯦꯡꯕꯒꯤꯔꯣ
ꯍꯣꯏ
ꯑꯦꯁ ꯃꯥꯟꯗꯦꯗ
ꯑꯩꯗꯤ ꯃꯈꯣꯟ ꯌꯥꯝ ꯂꯥꯎꯅ ꯊꯣꯛꯄ ꯃꯤꯅꯦ
ꯊꯣꯛꯑꯗꯤ ꯊꯣꯛꯇꯅ ꯊꯣꯛꯑꯗꯤ ꯂꯥꯎꯕ ꯑꯁ ꯀꯤꯍꯦ ꯑꯩ ꯑꯃꯨꯛ
ꯑꯩꯗꯤ ꯁꯨꯊꯣꯛ ꯊꯣꯛꯇꯦꯕ ꯑꯗꯣ ꯊꯣꯛ ꯊꯣꯛꯇ꯭ꯔꯒ ꯊꯣꯛꯑꯗꯤ ꯂꯣꯏꯔꯦ ꯑꯩ ꯌꯨꯝꯒꯁꯦ ꯅꯤꯛꯆꯥꯅꯤ
ꯍꯨ ꯀꯤꯌꯦ ꯍꯦ ꯑꯗꯨꯗꯤ ꯑꯦ ꯈꯔ ꯆꯦꯛꯁꯤꯜꯂꯨꯍꯦ ꯑꯩ ꯑꯣꯏꯅ ꯑꯃꯨꯛ ꯈꯪꯗꯅ
ꯈꯪꯒꯅꯤ ꯅꯪꯗꯤ ꯑꯍꯥꯟꯕ ꯇꯥꯕꯗꯗꯤ ꯈꯪꯒꯅꯤꯀꯣ ꯅꯪ ꯕꯣꯝꯕꯔꯣ ꯀꯔꯤ ꯇꯣꯃ
ꯍꯍꯥꯍꯤꯍ
ꯅꯣꯡꯃꯩ ꯀꯞꯄꯛꯄ꯭ꯔꯣ ꯀ ꯈꯟꯒꯅꯤ ꯑꯩꯈꯣꯏ ꯏꯃꯨꯡꯁꯤꯡꯗꯤ ꯑꯗꯨꯝ ꯇꯥꯔꯕꯅꯤꯅ ꯀꯔꯤꯁꯨ ꯈꯟꯗ꯭ꯔꯦ ꯃꯣꯏꯗꯤ ꯑꯗꯣ ꯑꯃꯗꯤ ꯃꯤ ꯑꯃꯗꯤ ꯂꯩꯌꯦ ꯍꯦꯛ ꯍꯦꯛ ꯁꯥꯎꯕ ꯅꯨꯄꯤ ꯅꯨ ꯄꯤ ꯃꯥꯟꯗꯅ ꯍꯦꯛ ꯍꯦꯛ ꯑꯗꯨꯝ ꯊꯣꯛꯏꯗꯣ ꯀꯔꯤꯒꯤꯔꯣ ꯑꯗꯨꯝ ꯍꯦꯛ ꯍꯦꯛ ꯆꯩꯌꯦ
ꯑꯩꯅ ꯅꯨꯄꯤ ꯑꯣꯏꯔꯗꯤ ꯃꯣꯏ ꯊꯣꯛꯄ ꯌꯥꯗꯕ꯭ꯔꯥ ꯍꯥꯏꯕ
ꯍꯣꯏ ꯑꯗꯨꯅꯦ ꯑꯗꯨꯃꯥꯏ ꯍꯥꯏꯅꯌꯦ
ꯅꯨꯄꯤꯗꯤ ꯈꯔ ꯂꯦꯝꯅ ꯐꯖꯅ ꯂꯩꯌꯨ ꯅꯍꯦ ꯀ ꯍꯥꯏ
ꯑꯁ ꯊꯣꯛꯅꯤꯡꯕꯗꯨꯕꯨ ꯍꯛꯆꯥꯡ ꯐꯅꯕꯅꯦ ꯑꯗꯨ ꯊꯣꯛꯄꯗꯣ ꯑꯩꯗꯤ ꯊꯣꯛ ꯑꯩꯁꯨ ꯌꯨꯝꯗ ꯂꯩꯔꯗꯤ ꯑꯗꯨꯝ ꯊꯣꯛꯑꯦꯗ
ꯑꯁ ꯊꯣꯛꯑꯦꯗ ꯑꯁꯤꯗꯁꯨ ꯃꯔꯛ ꯃꯔꯛꯇ ꯁꯤꯗꯗꯤ ꯃꯤ ꯌꯥꯝ ꯂꯩꯕꯅꯤꯅꯀꯣ ꯈꯪꯅꯕ ꯃꯤꯁꯤꯡ ꯅꯠꯇꯕꯅꯤꯅ ꯏꯀꯥꯏꯕꯅꯤꯅꯀꯣ ꯊꯣꯛꯅꯤꯡꯉꯗꯤ ꯃꯄꯥꯟꯗ ꯆꯠꯂꯒ ꯊꯣꯛꯑꯦ
ꯃꯤ ꯂꯩꯇ꯭ꯔꯁꯨ ꯑꯦ ꯃꯤ ꯌꯨꯝ ꯌꯨꯝꯗ ꯑꯣꯏꯗ꯭ꯔꯁꯨ ꯅꯪ ꯅꯊꯟꯗ ꯂꯩꯕꯅꯤꯅ ꯑꯗꯨꯝ ꯃꯤ ꯈꯔ ꯀꯣꯏꯁꯤꯟ ꯀꯣꯏꯊꯣꯛ ꯌꯦꯡ ꯌꯦꯡꯉꯒ ꯊꯣꯛꯄ ꯌꯥꯏꯗ
ꯑꯗꯨꯝ ꯊꯣꯛꯑꯦ ꯍꯣꯏ ꯑꯩꯈꯣꯏ ꯃꯅꯨꯡꯗꯗꯤꯀꯣ ꯀꯥꯗꯣ ꯌꯥꯝ ꯅꯛꯅꯕꯅꯤꯅꯀꯣ ꯈꯤꯇꯪ ꯇꯧꯕ ꯌꯥꯗꯦꯕ ꯂꯣꯏ ꯇꯥꯏꯌꯦꯕ ꯑꯗꯣ ꯑꯩꯒꯤꯗꯤ ꯑꯃꯨꯛ ꯀꯜꯂꯦ ꯑꯗꯨꯗꯤ ꯑꯁ ꯃꯣꯏ ꯂꯣꯏ ꯈꯪꯉꯥ ꯕꯤꯄꯤ ꯁꯇ꯭ꯔꯣꯛ ꯇꯧꯕꯒ ꯌꯥꯎꯋꯦ
ꯍꯤ
ꯑꯗꯨꯒꯤ ꯏꯁꯥꯅ ꯈꯪꯕꯒꯤꯀꯣ ꯌꯥꯝ ꯆꯦꯛꯁꯤꯜꯂꯤꯗ ꯑꯩꯗꯤ
ꯑꯗꯨꯅꯤ ꯑꯩꯈꯣꯏ ꯑꯁ ꯑꯗꯨ ꯆꯞ ꯃꯥꯟꯅꯌꯦꯗ ꯔꯨꯝ ꯌꯨꯝ ꯕꯥꯔꯥ ꯂꯩꯕꯅꯤꯅꯀꯣ ꯔꯨꯝꯗ ꯂꯣꯏ ꯊꯪꯅꯕꯅꯤꯅ ꯑꯗꯨꯝ ꯀꯩꯁꯨ ꯇꯧꯕ ꯌꯥꯗꯦꯗ ꯀꯩꯅꯣ ꯑꯃ ꯍꯦꯛ ꯇꯧꯕꯗ ꯍꯦꯛ ꯀꯩꯅꯣ ꯃꯈꯣꯜ ꯑꯃ ꯇꯥꯏ
ꯍꯥꯍꯥꯍ
ꯀꯩꯀ ꯑ ꯑꯍꯥꯎꯕꯒꯨꯝꯕ ꯆꯥꯔꯁꯨ ꯀꯣ ꯂꯣꯏ ꯑꯗꯨꯝ ꯈꯪꯕꯅꯤꯗ ꯑꯁ ꯉꯁꯤꯗꯤ ꯃꯣꯏ ꯈꯥꯡꯗ ꯀꯩꯅꯣ ꯊꯥꯗꯈ꯭ꯔꯦ ꯫
ꯃꯅꯝ ꯅꯨꯉꯁꯤꯕꯥ ꯊꯣꯛꯂꯛꯄꯗꯣ ꯍꯥ
ꯑꯗꯩꯗꯤ꯫ ꯃꯣꯏ ꯉꯁꯤꯗꯤ ꯃꯣꯏꯗꯣ ꯌꯦꯟꯖꯥꯡ ꯍꯥꯎꯋꯦ ꯀꯥꯅ꯫ ꯀꯣ ꯑꯍꯥꯎꯕ ꯆꯥꯔꯌꯦ ꯆꯪꯅꯤꯡꯉꯥꯏ ꯏꯀꯥꯏꯌꯦ ꯑꯦꯁꯉꯁꯤꯗꯤꯑꯦ꯫
ꯍꯣꯏ꯫
ꯑꯗꯨꯃꯥꯏꯅ ꯇꯧꯔꯒꯁꯨ ꯌꯥꯎꯕꯅꯦ꯫
ꯑꯗꯣ ꯅꯪꯗꯤ ꯀꯔꯤ ꯑꯦꯟꯁꯥꯡꯅ ꯈ꯭ꯋꯥꯏꯗꯒꯤ ꯄꯥꯝꯒꯦ ꯁꯥꯗ꯫
ꯑꯩꯗꯤ ꯎꯝ ꯈꯪꯗꯦꯗ ꯎꯝ ꯑꯩꯗꯤ ꯑꯗꯨꯝ ꯂꯣꯏꯅ ꯄꯥꯝꯃꯦꯗ ꯆꯥꯏꯗ꯫
ꯑꯩꯗꯤ ꯑꯩꯗꯤ ꯑꯣꯁ ꯑꯣꯛ ꯌꯥꯝ ꯄꯥꯝꯃꯦ꯫
ꯑꯩꯁꯨ ꯑꯗꯨꯝ ꯄꯥꯝꯃꯦꯗ ꯑꯩꯗꯤ ꯂꯣꯏꯅ꯫
ꯑꯩꯁꯦ ꯂꯣꯏꯅ ꯄꯥꯝꯗꯤ ꯄꯥꯝꯃꯦꯕꯀꯣ ꯑꯗꯣ ꯑꯣꯛꯅ ꯈ꯭ꯋꯥꯏꯗꯒꯤ ꯄꯥꯝꯕ ꯑꯣꯏꯌꯦ ꯑꯩꯗꯤ ꯑꯣꯅ꯫ ꯈꯋ꯭ꯥꯢꯗꯒꯤ ꯍꯥꯎꯑꯦ꯫
ꯑꯁ ꯑꯩꯗꯤ ꯂꯣꯏ ꯄꯥꯝꯃꯦꯗ ꯁꯤ ꯄꯥꯝꯃꯦ꯫
ꯑꯣ ꯃꯊꯪꯗ꯫ ꯎꯝ ꯉꯥꯅꯨꯒꯨꯝꯕ ꯌꯦꯟꯒꯨꯝꯕ ꯉꯥꯒꯨꯝꯕ ꯂꯥꯛꯑꯅꯤ꯫
ꯌꯦꯟꯗꯒꯤꯗꯤ ꯍꯦꯟꯅ ꯉꯥꯅꯨꯅ ꯄꯥꯝꯃꯦꯅ ꯑꯩꯗꯤ꯫
ꯎꯝ ꯑꯩ ꯁꯨꯅꯤꯗꯥ꯫
ꯑꯗꯨꯒ ꯁꯟꯁꯥꯗꯒꯤ ꯑꯣꯛꯁꯥ ꯍꯥꯏꯔꯗꯤ ꯑꯣꯁꯥꯅ ꯄꯥꯝꯃꯦ꯫
ꯑꯁ ꯑꯣꯛꯁꯥ ꯌꯥꯝ ꯍꯦꯟꯅ ꯄꯥꯝꯃꯤꯅ ꯁꯟꯁꯥꯗꯤ ꯁꯟꯁꯥꯗꯤ ꯃꯅꯨꯡ ꯃꯅꯨꯡꯅꯨꯡꯁꯥꯒꯨꯝꯕ ꯈꯔ ꯈꯔ ꯄꯥꯝꯃꯦ ꯫
ꯎꯝ ꯈꯔ ꯍꯥꯎꯕ ꯑꯗꯨꯒꯨꯝꯕꯗꯣ꯫
ꯑꯁ ꯁꯟꯁꯥꯒꯤꯗꯨꯁꯨ ꯃꯇꯣꯡꯗꯣ ꯐꯖꯅ ꯂꯧꯔꯒ꯫
ꯍꯣꯏ ꯁꯟꯁꯥꯒꯤꯅ ꯃꯇꯣꯡꯗꯣ꯫ ꯍꯣꯏ ꯀꯥꯡꯕꯤꯕꯗꯣ ꯎꯝ꯫ ꯍꯣꯏ ꯫ ꯃꯩꯗ ꯇꯧꯔꯒ ꯀꯥꯡꯕꯤꯕꯗ ꯑꯁ ꯑꯁ꯫ ꯆꯥꯛ ꯌꯥꯝ ꯆꯪꯉꯅꯤ ꯑꯗꯨ ꯅꯨꯃꯤꯠꯇꯨꯗꯤ ꯀꯨꯀꯔ ꯑꯆꯧꯕ ꯑꯃ ꯏꯊꯟꯇ ꯂꯣꯏꯁꯤꯟꯒꯅꯤ꯫
ꯑꯗꯨꯅꯦ ꯑꯗꯨꯗ ꯀꯩꯀꯩꯅꯣ꯫ ꯀꯩꯀꯩꯅꯣ ꯑꯃꯨꯛ ꯆꯝꯐꯨꯠ ꯑꯃ ꯁꯦꯝꯃꯣ ꯑꯗꯨꯗꯩꯗꯤ ꯁꯤꯡꯖꯨꯗꯣ ꯐꯖꯅ꯫ ꯊꯦꯃꯣ ꯑꯁ ꯍꯥꯎꯕꯅꯦ꯫
ꯍꯣꯏ ꯑꯗꯨꯅ ꯑꯩꯗꯤ ꯀꯥꯡꯁꯣꯏꯒꯨꯝꯕ ꯆꯥꯕ ꯁꯔꯨꯛꯕꯨꯗꯤ ꯑꯗꯨꯒꯨꯝꯕ ꯆꯥꯝ ꯐꯨꯠ ꯇꯧꯔꯒ ꯃꯦꯠꯄꯒꯨꯝꯕ ꯅꯠꯇ꯭ꯔꯒ ꯈꯔ ꯍꯥꯎꯕ ꯂꯩꯔꯗꯤꯀꯣ꯫ ꯑꯗꯨꯝ ꯆꯥꯛ ꯌꯥꯝ ꯆꯪꯉꯦ꯫
ꯑꯩꯈꯣꯏ ꯏꯆꯦꯁꯨ ꯑꯗꯨꯅ ꯄꯥꯝꯃꯦ ꯆꯝꯐꯨꯠ ꯇꯧꯔꯦꯗꯅ ꯆꯝꯐꯨꯠ ꯑꯃ꯫ ꯇꯧꯔꯒ ꯁꯤꯡꯖꯨꯒꯨꯝꯕ ꯈꯔ ꯍꯥꯎꯕ ꯃꯦꯠꯄ ꯑꯗꯨꯒꯨꯝꯕꯅ꯫ ꯄꯥꯝꯃꯦ ꯑꯩꯅꯗꯤꯀꯣ ꯑꯩꯗꯤ ꯆꯝꯐꯨꯠ ꯄꯥꯝꯗꯕ꯫ ꯊꯣꯡꯉꯗꯤ ꯊꯥꯎ ꯉꯧꯕꯒꯨꯝꯕ꯫
ꯑꯁ ꯑꯩꯅꯅꯦ ꯑꯩꯁꯨ꯫ ꯑꯩꯁꯨꯅꯦ ꯊꯥꯎ ꯌꯥꯝ ꯄꯥꯝꯃꯦꯕꯀꯣ ꯑꯗꯣ ꯑꯩꯒꯤꯅꯅꯦ ꯆꯝꯐꯨꯠ ꯇꯧꯔꯁꯨ꯫ ꯀꯥꯡꯉꯥꯎ ꯌꯥꯎꯔꯗꯤ ꯊꯥꯎ ꯌꯥꯎꯋꯦꯗꯅ ꯑꯗꯨꯒꯤ ꯑꯗꯨꯝ ꯌꯥꯕ꯫
ꯑꯗꯨꯅꯦ ꯆꯝꯐꯨꯠ ꯌꯎ ꯆꯝꯐꯨꯠꯄꯨ ꯇꯧꯈ꯭ꯔꯕ꯫
ꯎꯝ
ꯏꯆꯦꯒꯤꯗꯤ ꯆꯝꯐꯨꯠꯄꯨ ꯇꯧꯈ꯭ꯔꯕ ꯏꯆꯦꯗꯤ ꯑꯗꯨꯝ ꯆꯝꯐꯨꯠ ꯄꯥꯝꯃꯦ ꯊꯥꯎ ꯄꯥ ꯀꯥ ꯍꯦꯟꯅ ꯄꯥꯝꯅꯦꯕ ꯃꯥꯗꯤ
ꯑꯣ
ꯑꯩꯅ ꯊꯥꯎ ꯄꯥꯝꯕ ꯑꯗꯨꯒ ꯃꯥꯅ ꯑꯩꯈꯣꯏ ꯑꯅꯤ ꯂꯩꯔꯤꯁꯦ ꯃꯥꯅ ꯑꯃꯨꯛ ꯎꯝ ꯍꯋꯥꯏꯒꯨꯝꯕ ꯄꯥꯝ ꯍꯋꯥꯏꯒꯨꯝꯕ ꯑꯃꯨꯛ ꯆꯥꯗꯕ ꯃꯥꯅ ꯄꯥꯝꯗꯕ ꯑꯩꯅ ꯑꯃꯨꯛ ꯆꯥꯅꯤꯡꯕ ꯑꯗꯨ ꯑꯣꯏꯔꯗꯤ ꯃꯥꯏ ꯌꯨꯝ ꯆꯠ ꯈ꯭ꯔꯤꯉꯩꯗ ꯑꯩ ꯍꯋꯥꯏ ꯍꯦꯟꯖꯥꯡ ꯊꯣꯡꯉꯒ ꯆꯥꯕ ꯍꯧꯔꯅꯤ ꯐꯣꯟ ꯇꯧꯔꯅꯤ ꯀꯔꯤ ꯍꯦꯟꯖꯥꯡ ꯆꯥꯕ ꯑ ꯀ꯭ꯔꯤꯟꯖꯥꯡ ꯆꯥꯕ꯭ꯔꯥ ꯎꯝ ꯀ꯭ꯔꯤꯟꯖꯥꯟ ꯆꯥꯕ꯭ꯔꯥ ꯀ꯭ꯔꯤꯟ ꯍꯤꯟꯖꯥꯟ ꯆꯥꯕ꯭ꯔꯥ ꯐꯣꯟ ꯇꯧꯔꯗꯤ ꯅꯪ ꯂꯩꯇ꯭ꯔꯤꯉꯩꯗ ꯍꯋꯥꯏ ꯆꯥꯔꯤꯅꯦ ꯆꯥꯎ ꯆꯥꯎ
ꯑꯗꯣ ꯍꯋꯥꯏꯁꯨꯅꯦ ꯍꯋꯥꯏ ꯃꯁꯣꯔꯤꯗꯣ
ꯎꯝ
ꯗꯣ ꯍꯥꯎꯕ ꯍꯥꯎꯗꯕ ꯂꯩꯌꯦ
ꯎꯝ ꯊꯣꯡꯕꯗ ꯃꯨꯟꯕ ꯅꯨꯡꯉꯥꯏꯕ ꯑꯗꯨꯁꯨꯀꯣ ꯎꯝ ꯍꯣꯡꯕ ꯑꯇꯥꯡꯕ ꯂꯩꯕꯅꯦ ꯑꯍꯣꯡꯕꯗꯗꯤ ꯃꯨꯟꯕꯁ ꯃꯨꯟꯕꯗꯣ ꯌꯥꯝ ꯋꯥꯕꯅꯦ ꯑꯗꯨꯒ ꯑꯇꯥꯡꯕꯗꯨꯗꯤ ꯃꯨꯟꯕ ꯅꯨꯡꯉꯥꯏꯕꯅꯦ
ꯑ ꯑꯗꯨꯗꯤ ꯑꯩ ꯈꯪꯗꯦꯕꯀꯣ ꯑꯩ ꯍꯋꯥꯏ ꯂꯩꯕꯗ ꯑꯗꯨꯝ ꯍꯥꯎꯋꯦꯕ ꯑꯗꯣ ꯉꯍꯥꯟ ꯂꯩꯕ ꯗꯣ ꯌꯥꯝ ꯍꯥꯎꯗꯕ ꯍꯥꯟꯅ ꯂꯩꯕꯗꯨꯗꯤ ꯆꯝꯐꯨꯠ ꯎꯝ ꯆꯝꯐꯨꯠ ꯇꯧꯔꯁꯨ ꯀ꯭ꯔꯤ ꯇꯧꯔꯁꯨ ꯌꯥꯝ ꯍꯥꯎꯕꯅꯦꯕ ꯍꯟꯗꯛꯀꯤ ꯍꯋꯥꯏꯗꯣ ꯃꯨꯟꯕꯁꯨ ꯋꯥꯏꯌꯦ ꯑꯗꯨꯒ ꯃꯍꯥꯎ ꯂꯩꯇꯕꯒꯤ ꯇꯥꯏꯞꯇ ꯊꯣꯡꯕꯗꯀꯣ ꯍꯥꯎꯇꯦꯕ ꯌꯥꯝꯅ ꯑꯁ ꯑꯗꯨꯁꯨ ꯂꯩꯕꯤꯈ꯭ꯔꯕꯅꯤꯅ ꯅꯝꯐꯨ ꯆꯥꯔꯤꯌꯦ
ꯎꯝ ꯑꯁ ꯃꯨꯟꯕ ꯑꯦ ꯃꯨꯟꯕꯗ ꯋꯥꯕꯗꯣ ꯅꯪꯒꯤ ꯑ ꯍꯤꯟꯖꯥꯡ ꯊꯣꯡꯕꯒꯤꯗꯨꯗ ꯑꯁ ꯊꯣꯡꯉꯨꯔꯅꯨ ꯑꯗꯨꯗꯤ ꯒ꯭ꯌꯥꯁ ꯌꯥꯝ ꯃꯥꯡꯒꯅꯤ ꯅꯪꯒꯤꯗꯣ ꯑꯗꯨꯏ ꯁꯔꯨꯛꯄꯨꯗꯤꯀꯣ ꯀꯨꯀꯔꯗ ꯀꯨꯀꯔꯗ ꯀꯥꯝꯃꯣ ꯑꯅꯤ ꯑꯍꯨꯝ ꯀꯥꯝꯈ꯭ꯔꯗꯤ ꯑꯗꯨꯝ ꯆꯥꯕ ꯌꯥꯔꯕꯅꯦ ꯁꯠ ꯂꯥꯎꯅ ꯀꯔ ꯀꯥꯃꯣ ꯒ꯭ꯌꯥꯁ ꯌꯥꯝ ꯃꯥꯡꯕꯅꯦ ꯍꯤꯟꯖꯥꯡ
ꯎꯝ ꯑꯩꯗꯤꯅꯦ ꯑꯗꯣ ꯀꯨꯏ ꯀꯨꯏꯅ ꯆꯪꯃꯟꯕꯒꯤ ꯃꯔꯛ ꯃꯔꯛꯇꯗꯤꯅꯦ ꯂꯊꯣꯋ ꯑ ꯌꯥ ꯂꯧꯊꯣꯛꯇꯕꯤꯗ ꯈꯥꯕꯩꯅ ꯄꯥꯏꯔꯒꯅꯦ ꯃꯦꯠꯄꯒꯤ ꯑꯃ ꯂꯩꯕꯗꯣ ꯑꯗꯨꯗꯨꯅ ꯃꯦꯠꯊꯜꯂꯦ
ꯃꯨꯟꯗꯕꯅꯤꯅ ꯑꯩꯁꯨ ꯂꯧꯊꯣꯛꯑꯒ ꯑꯗꯨꯝ ꯃꯦꯠꯂꯦ ꯑꯗꯨꯏ ꯁꯔꯨꯛꯄꯨꯗꯤ
ꯌꯥꯝ ꯃꯨꯜꯂꯒ ꯍꯤꯟꯖꯥꯡꯗꯣ ꯀꯩꯅꯣ ꯊꯣꯛꯂꯛꯇ꯭ꯔꯗꯤ ꯍꯥꯎꯇꯦꯕꯀꯣ ꯅꯪ ꯍꯦꯟꯖꯥꯡꯗꯣ ꯃꯍꯤ ꯌꯥꯝ ꯂꯥꯡꯔꯒ ꯍꯋꯥꯏꯗꯣ ꯎꯝ ꯀꯔꯤ ꯃꯨꯟꯗ
ꯃꯨꯟ ꯃꯨꯟꯕ꯭ꯔꯥ ꯃꯨꯟꯗꯕ꯭ꯔꯥ ꯈꯪꯗꯦ ꯑꯃꯨꯛ ꯑꯣ ꯍꯋꯥꯏꯗꯣ ꯈꯖꯤꯛꯇꯪ ꯆꯦꯛꯈꯥꯏꯕꯗꯣ ꯑꯗꯨꯃꯥꯏ ꯇꯧꯔꯒ ꯊꯣꯡ ꯉꯣ ꯗꯨꯁꯨ ꯍꯥꯎꯇꯕꯅꯦ ꯐꯖꯅ ꯃꯨꯟ ꯃꯨꯟ ꯌꯥꯝ ꯃꯨꯟꯕ ꯅꯨꯡꯉꯥꯏꯇ꯭ꯔꯗꯤ ꯕꯨꯈꯝ ꯑꯃꯗꯒꯨꯝꯕ ꯂꯧꯊꯣꯛꯑꯒ ꯑꯃꯗꯨꯅ ꯃꯦꯠꯄ ꯑꯗꯨꯒ ꯑꯗꯨꯗ ꯑꯃꯨꯛ ꯊꯥꯗꯕ ꯑꯗꯨꯒꯤ ꯁꯔꯨꯄꯨꯗꯤ ꯀꯨꯀꯔꯗ ꯁꯠ ꯀꯥꯃ ꯑꯗꯨꯅ ꯁꯝꯃꯕꯅꯦ ꯑꯗꯨꯒ ꯂꯧ ꯍꯣ ꯑꯃꯨꯛ ꯂꯧꯊꯣꯛꯑꯒ ꯀꯣ
ꯎꯝ
ꯇꯍꯧꯒ ꯑꯥꯗꯨ ꯐꯖꯅ ꯁꯣꯏꯔꯣ ꯑꯗꯨꯒ ꯊꯥꯎꯗ ꯑꯃꯨꯛ ꯐꯖꯅ ꯀꯩꯅꯣ ꯇꯧꯑꯣ ꯍꯥꯎꯕꯅꯦ ꯑꯗꯨꯗꯤ
ꯍꯣꯏꯅꯦ ꯑꯗꯨꯁꯨ ꯍꯥꯎ ꯎꯝ ꯇꯧꯔꯅꯤ ꯑꯩꯁꯨ ꯃꯊꯪꯗꯗꯤ ꯑꯗꯣ ꯑꯩꯁꯨꯅꯦ ꯀꯨꯀꯔꯗ ꯀꯝꯃꯒꯥ ꯌꯥꯝ ꯄꯦꯠꯂꯗꯤ ꯆꯥꯅꯤꯡꯗꯦ ꯄꯨꯔꯥ ꯌꯥꯝ ꯄꯦꯠꯂꯒ ꯀꯩꯅꯣ ꯊꯣꯂꯛꯄꯗꯣ
ꯎꯝ ꯌꯥꯝ ꯄꯦꯠꯄ ꯀꯩꯅꯣ ꯑꯃꯁꯨ ꯂꯩꯕꯅꯦ
ꯍꯣꯏ ꯂꯩꯌꯦ ꯍꯣꯏ ꯍꯣꯏ ꯍꯥꯎꯕ ꯃꯇꯝ ꯑꯃ ꯂꯩꯕꯅꯦ ꯌꯥꯝ ꯄꯦꯠꯂꯗꯤ ꯆꯥꯅꯤꯡꯗꯦ ꯑꯩꯗꯤ
ꯑꯗꯨꯅꯦ
ꯎꯝ
ꯆꯀꯤꯝꯕꯝꯕ ꯑꯃ ꯃꯥꯂ ꯀꯅꯦ
ꯑꯗꯨ ꯂꯥꯏꯅꯤꯅꯦ ꯀꯩꯅꯣ ꯀꯩꯅꯣ ꯑꯃꯨꯛ ꯃꯥꯜꯂꯛꯀꯅꯤ
ꯑꯩꯗꯤ ꯎꯠꯇꯤ ꯊꯣꯡꯕ ꯆꯥꯅꯤꯡꯉꯦ ꯍꯟꯗꯛ
ꯑꯩꯁꯨ ꯌꯥꯝ ꯆꯥꯅꯤꯡꯉꯦ ꯍꯟꯗꯛ ꯑꯩꯁꯨ ꯍꯣꯏ ꯑꯗꯨꯒ ꯍꯣꯏ ꯑꯁ ꯍꯥꯏꯔꯛꯀꯅꯨꯍꯦ ꯃꯤꯅ ꯆꯥ ꯅꯤꯡꯉ ꯂꯥꯏꯔꯤ
ꯊꯣꯡꯕ ꯂꯣꯏꯔꯒ ꯊꯥꯎꯗ ꯑꯃꯨꯛ
ꯎꯝ
ꯐ꯭ꯔꯛ ꯐꯛ ꯐ꯭ꯔꯛ ꯐꯛ ꯑꯃꯨꯛ ꯇꯧꯍꯟꯕ ꯑꯗꯣ ꯍꯥꯎꯕꯅꯤꯅꯦ
ꯑꯩꯁꯨ ꯈꯟꯈꯤꯕ ꯀꯨꯏꯔꯦ ꯑꯗꯣ
ꯀꯨꯏꯔꯔꯣꯏꯁꯦ ꯎꯁꯣꯏ ꯊꯣꯛꯄ ꯃꯇꯝ ꯌꯧꯔꯦ
ꯍꯣꯏ ꯑꯗꯣ ꯌꯨꯝꯗꯗꯤ ꯊꯣꯡꯉꯒ ꯆꯥꯕ ꯌꯥꯝ ꯅꯨꯡꯉꯥꯏꯌꯦꯕ ꯑꯗꯣ ꯑꯁꯤꯗꯗꯤꯀꯣ ꯃꯆꯜꯁꯨ ꯁꯨꯅꯁꯨ ꯂꯩꯇꯕ ꯑꯗꯨꯒ ꯄꯣꯠ ꯎꯝ ꯀꯔꯤ ꯈꯥꯕꯩꯒꯨꯝꯕ ꯀꯩꯅꯣ ꯇꯧꯅꯤꯉꯥꯏꯁꯨ ꯂꯩ ꯇꯥꯕꯥ
ꯎꯝ ꯑꯁ ꯑꯗꯨꯒꯤ ꯁꯣꯔꯨꯛꯄꯨꯗꯤꯀꯣ ꯅꯪꯉꯣꯟꯗ ꯊꯣꯡꯕꯒꯤ ꯃꯆꯜꯗꯣ ꯂꯣꯏ ꯂꯩꯔꯗꯤꯀꯣ ꯂꯣꯏ ꯍꯥꯞꯄ꯭ꯔꯒ ꯀꯨꯀꯔꯗ ꯀꯥꯝꯃꯣ ꯑꯗꯨꯁꯨ ꯁꯝꯕꯅꯦ
ꯍꯣꯏꯅꯦ ꯅꯪꯗꯤ ꯁꯝꯕꯒꯤ ꯊꯕꯛꯁꯦ ꯌꯥꯝ
ꯀꯨꯀꯔꯗ ꯉꯥꯛꯛꯇꯅꯦ ꯀꯝꯅꯥꯔꯤꯁꯦ ꯑꯁ ꯅꯍꯥꯟꯗꯣ ꯏꯃꯥꯟꯅꯕꯤꯅ ꯎꯝ ꯃꯈꯣꯏꯗꯣ ꯏꯟꯖꯥꯡ ꯅꯥꯄꯤꯒꯨꯝꯕ ꯊꯥꯔ ꯄꯗꯣ ꯑꯗꯨꯝ ꯌꯣꯟꯅꯕ ꯑꯗꯩ ꯎꯁꯣꯏꯁꯨ ꯌꯥꯝ ꯄꯨꯔꯛꯑꯦ ꯆꯥꯅꯤꯡꯉꯗꯤ ꯂꯧꯕ ꯂꯥꯛꯑꯣ ꯈꯔ ꯂꯦꯝꯕꯅꯦ ꯍꯥꯏ ꯍꯣꯏ ꯑꯩ ꯆꯥꯅꯤꯡꯉꯦ ꯅꯁꯛ ꯐꯥꯎ ꯎꯗ꯭ꯔꯦꯅꯒꯔ ꯂꯥꯛꯑꯣ ꯂꯐꯣꯏꯁꯨ ꯂꯩꯕꯅꯦ ꯍꯥꯏꯌꯦꯕ ꯑꯩ ꯆꯠꯂꯨꯔꯦꯕ ꯆꯠꯂꯨꯔꯒ ꯂꯐꯣꯏꯁꯨ ꯌꯥꯝ ꯂꯩꯍꯧꯋꯦ ꯑꯗꯨꯒ ꯎꯁꯣꯏꯁꯨ ꯑꯁ ꯑꯃ ꯑꯣꯏꯔꯗꯤ ꯌꯥꯔꯦ ꯀꯨꯏꯅ ꯊꯝꯕꯅꯤꯅ ꯑꯁ ꯑꯃꯨꯛ ꯀꯟꯕ ꯀꯜꯂꯗꯤ ꯆꯥꯕ ꯌꯥꯔꯣꯏ ꯑꯩꯅ ꯊꯥꯡꯒ ꯃꯊꯛ ꯃꯊꯛ ꯈꯔ ꯀꯛꯂꯒ ꯑꯁ ꯁꯤ ꯑꯣꯏꯔꯗꯤ ꯆꯥꯕ ꯌꯥꯔꯅꯤ ꯑꯩꯅ ꯌꯨꯝꯗ ꯄꯨꯔꯛꯑꯦꯕ ꯄꯨꯔꯛꯑꯒ ꯏꯆꯦ ꯑꯗꯨꯅ ꯑꯁ ꯎꯇꯤ ꯊꯣꯡꯕ ꯍꯥꯎꯔꯅꯤꯅꯦ ꯁꯤꯗꯤ ꯍꯥꯏꯔꯦ ꯑꯁ ꯎꯇꯤ ꯊꯣꯡꯅꯤꯡꯉꯥꯏꯁꯨ ꯃꯆꯜ ꯀꯔꯤꯁꯨ ꯂꯩꯇꯦ ꯎꯝ ꯀꯩꯅꯣꯗꯨꯁꯨ ꯂꯩꯇꯦ ꯎꯝ ꯃꯅꯥ ꯃꯁꯤꯡꯖꯨ ꯂꯩꯇꯦ ꯆꯥꯗꯤ ꯆꯥꯅꯤꯡꯉꯦ ꯏꯕꯥꯅꯤꯗꯣ ꯈꯜꯂꯦꯕ ꯑꯗꯨꯒ ꯑꯁ ꯑꯗꯨꯝ ꯆꯥꯗꯕꯤꯗ ꯁꯤꯡꯖꯨ ꯑꯣꯏꯅ ꯑꯗꯨꯝ ꯇꯧꯔꯒ ꯆꯥꯔꯦ ꯑꯗꯨꯁꯨ ꯀꯣ
ꯎꯝ
ꯎꯁꯣꯏꯗꯁꯨ ꯑꯃꯨꯛ ꯑꯁ ꯏꯕꯥꯅꯤꯗꯣ ꯑꯁ ꯑꯁꯤꯒꯤ ꯃꯨꯟꯅꯕ ꯊꯣꯡꯔꯗꯤ ꯑꯃꯨꯛ ꯏꯕꯥꯟꯅꯤꯁꯦ ꯒ꯭ꯌꯥꯁꯁꯤ ꯌꯥꯝ ꯃꯥꯡꯒꯗꯧꯔꯤꯅꯦ ꯑꯃꯨꯛ ꯈꯜꯂꯦ ꯑꯗꯨ ꯑꯁ
ꯃꯇꯝ ꯆꯪꯕꯅꯦ ꯎꯁꯣꯏꯅ ꯎꯁꯣꯏ ꯃꯨꯟꯅꯥꯉꯥ ꯃꯨꯟꯅꯤꯡꯉꯥꯏ ꯇꯧꯕꯗꯣ
ꯑꯣ ꯀꯨꯀꯥꯔꯗꯁꯨ ꯑꯃꯛ ꯀꯨꯀꯔꯗ ꯀꯥꯝꯃꯥꯁꯨ ꯑꯁ ꯆꯥꯛ ꯊꯣꯡꯕ ꯀꯨꯀꯔ ꯗꯨꯕꯨ ꯆꯥꯛ ꯑꯃꯨꯛ ꯊꯣꯡꯕ ꯅꯨꯡꯉꯥꯏꯒꯗ꯭ꯔꯣ ꯑꯃꯨꯛ ꯀꯝꯅꯤꯡꯉꯥꯏ ꯑꯃꯨꯛ ꯈꯜꯂꯦ ꯑꯗꯨꯒ ꯑꯁ ꯀꯨꯀꯔ ꯑꯁꯤ ꯈꯔ ꯆꯥꯎꯕꯁꯤꯗ ꯀꯣꯛ ꯀꯥꯝꯊꯣꯛꯑꯁꯦ ꯁꯤꯗ ꯀꯩꯅꯣ ꯐꯨꯠꯂꯗꯤ ꯃꯇꯝ ꯌꯥꯝ ꯆꯪꯉꯤ ꯒ꯭ꯌꯥꯁꯁꯨ ꯃꯥꯡꯉꯥꯅꯤ ꯀꯨꯀꯔꯗ ꯑꯁꯤ ꯀꯥꯝꯕꯁꯤ ꯑꯥ ꯀꯥꯝꯕꯅꯦ ꯀꯨꯀꯔꯗ ꯑꯃꯨꯛ
ꯑꯩꯁꯨꯅꯦ ꯉꯍꯥꯟ ꯏꯃꯥꯟꯅꯕꯤꯅ ꯏꯃꯥꯟ ꯎꯝ ꯎꯁꯣꯏ ꯄꯤꯌꯦꯕꯀꯣ ꯑꯩꯁꯨ ꯀꯨꯀꯔꯗ ꯀꯥꯝꯊꯣꯛꯄꯅꯤꯗ ꯑꯁ ꯀꯗꯥꯏꯗꯒꯤ ꯐꯨꯜꯂꯒ ꯂꯩꯔꯗꯤ ꯑꯩꯒꯤ ꯒ꯭ꯌꯥꯁꯇꯣ ꯍꯧꯖꯤꯛ ꯃꯃꯟꯒ ꯇꯥꯡꯕꯅꯦ ꯂꯣꯏ ꯂꯣꯏꯊꯣꯛꯈ꯭ꯔꯅꯤ
ꯑꯗꯨꯒ ꯎꯝ ꯁꯒꯨꯟꯗꯣ
ꯑꯥ
ꯑꯗꯨꯁꯨ ꯂꯩꯌꯦꯕ ꯑꯁ ꯑꯗꯨꯗꯣ ꯎꯝ ꯒ꯭ꯌꯥꯁꯇ ꯀꯩꯅꯣ ꯇꯧꯕꯅꯦꯕ ꯂꯧꯕꯅꯦꯕ ꯑꯗꯨꯒ ꯃꯤ ꯈꯔꯅ ꯑꯃꯨꯛ ꯍꯥꯏ ꯑꯁ ꯅꯕꯥꯟꯅꯤ ꯒ꯭ꯌꯥꯁ ꯇ ꯑꯗꯨ ꯁꯒꯨꯟꯗꯣ ꯂꯧꯕ ꯂꯣꯏꯅꯕ ꯂꯧꯔꯗꯤ ꯒ꯭ꯌꯥꯁꯇꯤ ꯌꯥꯝ ꯀꯩꯅꯣ ꯀꯩꯅꯣ ꯇꯧꯔꯝꯃꯅꯤ ꯍꯥꯏꯔꯒ ꯑꯁ ꯈꯪꯗ꯭ꯔꯦ ꯆꯥꯅꯤꯡꯉꯗꯤ ꯑꯗꯨꯝ ꯂꯧꯕꯅꯦ ꯒ꯭ꯌꯥꯁꯇ ꯑꯩꯈꯣꯏꯗꯤꯅ ꯍꯥꯏꯕ
ꯒ꯭ꯌꯥꯁ‌ ꯅꯠꯇꯗꯤ ꯎꯄꯥꯏ ꯂꯩꯇꯦ
ꯒ꯭ꯌꯥꯁ ꯅꯠꯇ꯭ꯔꯗꯤ ꯎꯄꯥꯏ ꯂꯩꯇ꯭ꯔꯦ ꯑꯗꯩ ꯏꯆꯦꯅꯥ ꯑꯃꯨꯛ ꯑꯣ ꯑ ꯀꯩꯅꯣ ꯑꯃ ꯂꯧꯁꯦꯔꯥ